ꯐ꯭ꯔꯣ
ꯑꯥꯏꯌꯦ ꯇꯥꯏꯌꯦ
ꯑꯩꯗꯣ ꯊꯕꯛ ꯑꯃ ꯇꯧꯕꯀꯣ
ꯂꯩꯔꯕꯣꯗꯣ
ꯎꯝ ꯏꯃꯥꯟꯅꯕꯤꯅ ꯀꯔ꯭ꯤ ꯀꯔ꯭ꯤꯅꯣ ꯈꯔ ꯍꯪꯂꯛꯄꯀꯣ ꯑꯗꯨꯗꯣ ꯈꯨꯝꯝꯕ ꯑꯗꯨꯗꯒꯤ
ꯎꯝ ꯃꯅꯕꯤꯗꯤ ꯇꯨꯝꯈ꯭ꯔꯕꯣ
ꯇꯨꯝꯗ꯭ꯔꯤꯃ ꯀꯔꯣ ꯍꯪꯂꯛꯄꯗꯣ ꯑꯩꯅ ꯈꯨꯝꯕꯤꯈ꯭ꯔꯦ ꯑꯗꯨ ꯊꯥꯒꯠ ꯊꯥꯒꯠꯂꯦ ꯍꯥꯏꯅ ꯊꯥꯒꯠꯂ ꯊꯥꯔꯛꯑꯦ ꯉꯁꯥꯏꯗꯣ ꯑꯩꯗꯣ ꯍꯜꯂ ꯌꯦꯅ
ꯑ
ꯍꯜꯂꯛꯑꯒ ꯌꯨꯝꯗ ꯆꯪꯉꯦ ꯑꯗꯨꯒ ꯑꯩꯈꯣꯏꯒꯤ ꯂꯩꯀꯥꯏꯒꯤ ꯏꯕꯨꯡ ꯑꯃꯅꯀꯣ
ꯎꯝ
ꯅꯪ ꯀꯔꯤ ꯇꯝꯕ꯭ꯔꯥ ꯅꯪꯒꯤ ꯑꯩꯒꯤ ꯉꯛꯇ ꯌꯥꯕꯗꯣ
ꯎꯝ ꯎꯝ
ꯑꯗꯨꯗꯣ ꯌꯦꯡꯒꯦ ꯍꯥꯏꯌꯦ ꯑꯩꯅ ꯑ ꯁꯤꯗ ꯑ ꯒꯥꯔꯤ ꯕꯔꯥ ꯌꯥꯝꯅꯔꯤꯉꯥꯏ ꯆꯨꯝꯅ ꯌꯥ ꯀꯔꯤꯁꯨ ꯅꯠꯇꯦ ꯍꯥꯏꯕ ꯃꯥ ꯊꯥꯖ ꯈ꯭ꯔꯦ ꯑ ꯅꯪꯁꯨꯖꯖꯥꯠ ꯊꯧꯔꯦ ꯍꯥꯏ ꯑꯩꯉꯣꯟꯗ ꯑꯩꯅ ꯈꯪ ꯈꯪꯍꯟꯅꯤꯡꯗꯕꯀꯣ ꯇꯟꯥꯟꯕ ꯑꯗꯨꯒꯤ ꯑꯩꯅ ꯔꯥ ꯌꯥꯝꯗꯅꯉꯥꯏ ꯑꯗꯨꯝ ꯍꯥꯞꯄꯅꯦꯗ ꯍꯥꯏꯕꯤꯔꯣ ꯃꯥꯗꯣ ꯑꯩꯗꯣ ꯕꯖꯥꯔ ꯆꯠꯄꯅꯦ ꯈꯟꯕ ꯖꯥꯠꯅꯦ ꯑꯗꯨꯝ ꯊꯥꯖꯈ꯭ꯔꯦꯕꯀꯣ
ꯑꯥ
ꯂ ꯑꯩꯁꯨ ꯆꯪꯈ꯭ꯔꯦ ꯑꯗꯨꯒ ꯈꯣꯡ ꯈꯨꯨꯠ ꯆꯥꯝꯃꯦ ꯃꯥꯏ ꯇꯥꯔꯦ ꯑꯗꯨꯒ ꯐꯤꯔꯣꯟꯜꯗ ꯍꯣꯡꯉꯒ ꯏꯕꯣꯛ ꯈꯣꯏꯗ ꯆꯠꯂꯦ ꯏꯕꯣꯛꯈꯣꯏ ꯆꯠꯂꯒ ꯑꯩꯈꯣꯏ ꯏꯗꯣꯝꯆꯥꯁꯨ ꯂꯥꯛꯑꯝꯃꯦ ꯑꯗꯨꯒ ꯆꯪꯉꯦ ꯑꯦ ꯑꯗꯨꯒ ꯏꯕꯣꯛꯇꯣ ꯀꯩꯅꯣ ꯍꯤꯗꯥꯛ ꯌꯥꯜꯂꯒ ꯂꯩꯔꯝꯃꯦꯕꯀꯣ ꯑꯗ ꯌꯥꯝ ꯋꯥꯅ ꯂꯩꯔꯝꯃꯦꯕꯗꯣ ꯃꯁꯥꯗꯣ ꯁꯣꯜꯂꯕꯅꯤꯅꯀꯣ ꯑꯗꯨꯒ ꯑꯩꯁꯨ ꯑꯗꯨꯝ ꯂꯩꯔꯦ ꯑꯗꯨꯒ ꯉꯥꯏꯍꯥꯛ ꯂꯩꯔꯒ ꯏꯕꯣꯛ ꯃꯅꯥꯛ ꯆꯪꯒ ꯋꯥꯔꯤ ꯈꯔ ꯁꯥꯏꯕꯥꯅꯤꯀꯣ ꯃꯥꯔꯦ ꯅ ꯇꯥꯒꯗꯧꯔꯦ ꯍꯥꯏꯪ ꯍꯣꯏ ꯅꯣꯡ ꯇꯥꯒꯗꯧꯔꯦ ꯏꯁꯤꯡ ꯊꯛꯀꯦꯔꯥ ꯍꯥꯏꯔꯒ ꯍꯣꯏ ꯌꯥꯏ ꯑꯗꯨꯗꯤ ꯑꯩꯅ ꯏꯁꯤꯡꯗꯤ ꯊꯛꯀꯅꯨ ꯀꯣ ꯀꯨꯠꯇ ꯅꯥꯕ ꯀꯥꯟꯗ ꯊꯪ ꯃꯤꯗ ꯑꯗꯨ ꯑꯣꯏꯅ ꯊꯛꯑꯣ ꯑꯗꯨꯒ ꯑꯗꯨꯁꯨ ꯃꯥꯗ ꯊꯛꯄ ꯉꯝꯗ꯭ꯔꯦ ꯑꯗꯨꯒꯤ ꯑꯩꯅ ꯃꯈꯨꯝꯗ ꯍꯩꯕꯤꯔꯒ ꯄꯤꯊꯛꯑꯦ ꯑꯃꯨꯛ ꯊꯛꯑꯣ ꯍꯥꯏꯔꯒ ꯌꯥꯔꯦ ꯍꯥꯏꯌꯦꯦ ꯑꯩꯅ ꯍꯤꯗꯥꯛ ꯑꯗꯨꯁꯨ ꯑꯃꯗ ꯂꯣꯏꯈ꯭ꯔꯦ ꯑꯗꯨꯒ ꯑꯃꯗꯣ ꯑꯃꯨꯛ ꯑꯩꯈꯣꯏ ꯏꯅꯦꯅ ꯀꯩꯅꯣ ꯇꯧꯕꯤꯈ꯭ꯔꯦꯕꯀꯣ
ꯎꯝ
ꯏꯕꯣꯛꯇꯣ ꯑꯃ ꯂꯣꯏꯔꯦ ꯑꯃ ꯋꯥꯠꯂꯤ ꯍꯥꯏꯔꯒ ꯃꯥꯗꯣ ꯑꯩꯗꯣ ꯌꯥꯅꯤꯡꯗ꯭ꯔꯦ ꯋꯥꯔꯦ ꯍꯥꯏ ꯑꯩꯅ ꯉꯥꯏꯍꯥꯛꯇꯪꯗ ꯂꯣꯏ ꯑꯩ ꯄꯨꯡ ꯑꯃꯈꯛꯇ ꯌꯥꯜꯂꯒ ꯂꯣꯏꯒꯗꯣꯏꯅꯦꯅ ꯑꯩꯅ ꯁꯨꯃꯥꯏꯅ ꯊꯦꯝꯕꯤꯔꯒ ꯊꯝꯃꯤ ꯑꯗꯨꯒ ꯑꯩꯗꯣꯝ ꯆꯥꯅ ꯑꯩꯒꯤ ꯀꯣꯛꯇꯣ ꯂꯨꯄꯥ ꯍꯣꯠꯄꯤꯔꯦ ꯑꯗꯨꯒ ꯄꯨꯡ ꯃꯔꯤ ꯃꯤꯅꯤꯠ ꯀꯨꯟ ꯆꯠꯈ꯭ꯔꯦ ꯑꯗꯨꯝ ꯐꯝꯐꯝꯃ ꯂꯩꯕꯗꯨꯗꯣ
ꯎꯝ
ꯑꯗꯨ ꯅꯠꯇꯦ ꯑꯩꯅ ꯆꯥꯛꯁꯨ ꯂꯥꯟꯕꯒꯤ ꯆꯥꯛ ꯆꯥꯏꯌꯦꯕꯀꯣ
ꯑ
ꯇꯣ ꯑꯣꯈ ꯄꯨꯗꯣ ꯆꯥ ꯊꯛꯅꯤꯡꯕ꯭ꯔꯥ ꯏꯄꯨ ꯍꯥꯏꯔꯒ ꯍꯣꯏ ꯌꯥꯏꯑꯦ ꯑꯊꯨꯝꯕ ꯂꯣꯜꯂꯒ ꯑꯆꯝꯕ ꯂꯣꯟꯕꯤꯔꯣ ꯍꯥꯏꯔꯒ ꯈꯔ ꯊꯨꯝꯕ ꯄꯥꯝꯃꯦ ꯍꯥꯏꯅ ꯆꯥ ꯂꯣꯟꯕꯤꯔꯦ ꯑꯗꯨꯒ ꯕꯤꯁꯀꯤꯠꯀ ꯄꯤꯖꯈ꯭ꯔꯦ ꯑꯗꯨꯒ ꯑꯩ ꯀꯣꯛꯇꯣ ꯍꯣꯠꯍꯜꯂꯦ ꯑꯗꯨꯒ ꯄꯨꯡ ꯃꯔꯤ ꯃꯤꯅꯤꯠ ꯀꯨꯟ ꯇꯥꯔꯒ ꯌꯨꯝꯗ ꯆꯠꯂꯒ ꯐꯤꯔꯣꯜꯗꯣ ꯂꯣꯏꯁꯤꯜꯂꯒ ꯑꯃꯨꯛ ꯆꯠꯈ꯭ꯔꯦ ꯑꯉꯥꯡꯁꯤꯡ ꯂꯥꯏꯔꯤꯛ ꯇꯥꯛꯄ ꯀꯣ ꯑꯦ ꯂꯔ ꯏꯃꯥ ꯃꯅꯥꯛ ꯆꯪꯉꯦ ꯑꯗꯨꯒ ꯏꯆꯣꯝꯆꯥ ꯊꯤꯜꯂꯨꯔꯦ ꯍꯜꯂꯛꯑꯦ ꯏꯃꯥ ꯀꯧꯔꯒ ꯆꯪꯃꯤꯟꯅꯔꯦ
ꯗ ꯅꯪꯕꯨꯕꯣꯛ ꯇ ꯆꯍꯤ ꯆꯦꯌꯥ ꯁꯨꯔꯀꯝ
ꯃꯥꯗ ꯑꯩꯅ ꯍꯟꯗꯛꯁꯦꯀꯣꯃ ꯀꯌꯥ ꯍꯥꯏꯁꯤꯔꯥ ꯇꯔꯦꯠꯀ ꯇꯔꯨꯛꯀꯨꯝꯕ ꯇꯔꯦꯠꯀ ꯇꯔꯦꯠꯀꯨꯝꯕ ꯑꯣꯏꯔꯝꯃꯅꯤ
ꯎꯝ ꯌꯥꯝꯅꯦ
ꯎꯝ ꯃꯥꯒꯤ ꯆꯍꯤꯗꯣ ꯑꯩꯅꯀ ꯑꯩꯈꯣꯏ ꯏꯄꯨꯗꯤ ꯅꯤꯄꯥꯜꯒ ꯑꯃ ꯎꯞꯄ ꯑꯣꯏꯔꯝꯒꯗ꯭ꯔꯥ
ꯎꯝ
ꯑꯩꯅ ꯅꯍꯥꯟ ꯍꯀꯨꯝ ꯃꯀꯨꯝꯗ ꯆꯍꯤ ꯐꯪꯕꯅꯦ ꯃꯣꯏꯅꯤ
ꯀꯩꯁꯨ ꯇꯧꯗꯕ꯭ꯔꯣ ꯅꯪ ꯄꯨꯄꯨꯗꯤ
ꯃꯥꯁꯨꯁꯨ ꯁꯣꯂꯦ ꯑꯗꯨ ꯑꯗꯨꯝ
ꯁꯣꯜꯂꯁꯨ ꯀꯩꯁꯨ ꯀꯩꯁꯨꯄꯗꯤ ꯇꯧꯗꯦꯗꯅ ꯇꯧꯗꯀꯣ
ꯁꯤꯗ ꯂꯣꯏꯔꯦꯒ
ꯏꯔꯥꯡ ꯌꯥꯝ ꯇꯧꯋꯤꯀꯣ
ꯎꯝ ꯌꯥꯝ ꯂꯥꯛꯄꯀꯣ ꯃꯣꯏꯗ ꯐꯅꯦ
ꯑꯍꯟꯁꯤꯡꯁꯨ ꯅꯨꯡꯁꯤꯀꯣ
ꯎꯝ
ꯑꯉꯥꯡꯒ ꯑꯍꯟꯁꯤꯡꯁꯦ ꯅꯨꯡꯁꯤꯕꯅꯤ
ꯎꯝ ꯀꯩꯅꯣꯗ ꯑꯩꯈꯣꯏ ꯏꯗꯣꯝꯆꯥ ꯉꯁꯤꯅꯁꯤ ꯃꯩꯇꯩꯗ ꯄꯥꯟꯕꯅꯦ ꯑꯗꯨꯅ ꯂꯥꯛꯄꯗꯣ
ꯎꯝ
ꯅꯤꯡꯊꯧ ꯀꯥꯕꯗꯅ ꯑꯩꯈꯣꯏ ꯏꯗꯣꯝꯆꯥ ꯇꯪꯈꯨꯜꯅ ꯄꯥꯟꯕꯗꯣ
ꯑ
ꯃꯥ ꯃꯥꯒꯤ ꯃꯆꯥꯅꯨꯄꯤꯒ ꯂꯥꯛꯀꯅꯤ ꯍꯥꯏꯑ ꯏꯕꯣꯛ ꯃꯅꯥꯛꯇ ꯑꯗꯨꯒ ꯑꯗꯣꯝꯆꯥ ꯃꯩꯇꯩꯗ ꯄꯥꯟꯕꯗꯨꯁꯨ ꯂꯥꯛꯀꯦ ꯍꯥꯏꯑꯦ ꯑꯗꯨꯒ ꯆꯥꯛ ꯁꯟꯁꯥ ꯊꯣꯡꯉꯒ ꯆꯥꯁꯦꯅ ꯍꯥꯏꯔꯤꯕꯅꯦ ꯑꯗ ꯑꯩꯗꯤ ꯈꯪꯗꯦ ꯑꯩꯗꯤ ꯌꯨꯝꯗ ꯂꯩꯗꯧ ꯃꯥꯟꯗꯕ
ꯏꯁꯥꯁꯤ ꯂꯥꯛꯑꯒ ꯑꯗꯨꯝ ꯅꯪꯒꯤ ꯂꯣꯏꯔꯒ ꯆꯥꯕ ꯌꯥꯒꯅꯤ
ꯆꯥꯕꯗꯤ ꯆꯥꯕ ꯐꯪꯉꯅꯤ ꯑꯗꯨꯕꯨ ꯄꯨꯜꯂꯒ ꯆꯥꯕꯒꯤ ꯃꯍꯥꯎꯗꯣ ꯅꯣꯡ ꯐꯥꯗꯣꯛ ꯄꯨꯟꯕꯅꯤꯅꯀꯣ
ꯅꯪ ꯂꯥꯛꯇ꯭ꯔꯤ ꯐꯥꯎ ꯉꯥꯏꯌꯣ ꯍꯥꯏꯌꯣ
ꯏꯁꯁ ꯌꯥꯔ ꯍꯦ ꯑꯗꯨꯗꯤꯅꯣꯁꯨꯣ ꯑꯩꯩꯒꯤꯕꯨ ꯌꯥꯝ
ꯃꯣꯏꯗꯨꯁꯨ ꯂꯦꯛꯄ ꯌꯥꯗꯕ꯭ꯔꯣꯗꯣ
ꯏꯗꯣꯝꯆꯥ ꯑꯁꯤ ꯃꯩꯇꯩꯗ ꯄꯥꯟꯕꯗꯤ ꯂꯦꯛꯄ ꯌꯥꯔꯣꯏ ꯍꯥꯏꯕꯗꯤ ꯅꯛꯄꯅꯤꯅ ꯌꯨꯝꯗꯣꯀꯣ
ꯎꯝ
ꯣꯏ ꯑꯗꯨꯒ ꯃꯥꯁꯨ ꯃꯌꯨꯝꯗ ꯃꯅꯦꯝꯕꯣꯛ ꯈꯛꯇ ꯂꯩꯕꯅꯤꯅꯀꯣ
ꯎꯝ
ꯌꯨꯝꯗ ꯊꯥꯗꯣꯛꯄꯁꯨ ꯅꯨꯡꯉꯥꯏꯔꯣꯏ ꯃꯆꯥꯅꯨꯄꯥ ꯑꯅꯤꯗꯣ ꯍꯟꯗꯛ ꯃꯣꯏꯒꯤ ꯀꯩꯅꯣꯗꯣ ꯁꯨꯇꯤꯗꯣ ꯂꯣꯏꯈ꯭ꯔꯦ ꯍꯟꯗꯛ ꯅꯣꯡꯃꯥꯏꯖꯤꯡꯗ ꯆꯪꯉꯅꯤ ꯍꯥꯏꯌꯦ ꯇꯀꯦ
ꯑꯗꯨꯗꯣ ꯉꯁꯤ ꯏꯅꯥꯎꯄꯥ ꯑꯃ ꯂꯥꯛꯑꯦꯗꯅ ꯁꯨꯇꯤ ꯊꯥꯕꯒꯤꯦ
ꯎꯝ ꯎꯝ
ꯍꯥꯏꯌꯦ ꯑꯃꯗꯨ ꯀ ꯅꯏ
ꯑꯃꯗꯣ ꯍꯥꯏꯕꯗꯤ
ꯉꯁꯤ ꯁ ꯂꯥꯛꯄꯒꯤ ꯃꯌꯥꯝꯕꯗꯣ
ꯑꯣ ꯑꯣ ꯃꯥꯁꯨ ꯊꯥꯕ꯭ꯔꯥ
ꯎꯝ ꯊꯥꯏ ꯑꯗꯣ ꯆꯤꯕꯨꯗꯤ ꯀꯨꯏꯗꯦꯗ ꯅꯨꯃꯤꯠꯅꯤ ꯑꯍꯨꯝ ꯈꯛꯇꯅꯦ ꯍꯥꯏ ꯑꯗꯨ ꯃꯤ ꯆꯠꯅꯈꯤꯌꯦ ꯑꯗꯨ ꯂꯧꯕ ꯂꯥꯛꯑꯣꯅ ꯍꯥꯏꯌꯦ ꯑꯩꯅ
ꯀꯅꯥ ꯂꯧꯕ ꯆꯠꯀꯗ꯭ꯔꯥ
ꯏꯚ ꯑꯩꯅ ꯐꯣꯟ ꯇꯧꯔꯛꯄꯀꯣ ꯑꯗꯣ ꯑꯩꯈꯣꯏ ꯆꯞ ꯆꯥꯔꯤꯉꯩꯗ ꯑꯩꯉꯣꯟꯗ ꯐꯣꯟ ꯇꯧꯔꯛꯄꯅꯦꯦꯕ ꯑꯩꯅ ꯄꯥꯏꯗꯕ ꯑꯗ ꯑꯌꯥꯝꯕ ꯐꯣꯟꯗ ꯑꯃꯨꯛ ꯇꯧꯔꯛꯑꯦ ꯑꯗꯣ ꯃꯥꯅ ꯄꯥꯏ ꯑꯗꯨ ꯃꯆꯥꯅꯨꯄꯥꯗꯣ ꯂꯧꯕꯤꯌꯣ ꯃꯉꯣꯟꯗ ꯍꯥꯏ ꯈꯪꯗꯦ ꯏꯌꯥꯝꯕ ꯆꯠꯇꯣꯏꯔꯥ ꯑꯩ ꯆꯠꯇꯣꯏꯔꯥ
ꯑꯄꯥꯏ ꯑꯄꯥꯏ ꯑꯃꯅ ꯂꯧꯕ ꯇꯥꯕꯅꯤꯅꯦ ꯄ ꯍꯥꯏꯕ
ꯀꯩꯁꯨꯗꯤ ꯀꯗ ꯍ ꯐ ꯇ ꯐ ꯂꯧ
ꯩꯁꯨꯨ ꯅꯪꯗꯤ ꯊꯕꯛ ꯂꯩꯗꯅ
ꯑꯣ ꯑꯩ ꯍꯌꯦꯡ ꯊꯕꯛ꯫ ꯌꯥꯝ ꯀꯟꯅ ꯀꯟꯕ ꯊꯕꯛ ꯂꯩ꯫
ꯊꯕꯛ ꯂꯩꯕꯖꯤꯖꯨ ꯐꯩꯗꯀꯣ꯫
ꯍꯣꯏ ꯐꯩ꯫
ꯎꯝ꯫
ꯑꯗꯨꯁꯨ ꯃꯤꯔꯦꯝꯒꯤ ꯊꯕꯛ꯫
ꯎꯝ꯫
ꯅꯠꯇ꯭ꯔ꯫
ꯎꯝ ꯅꯠꯇꯦꯗ ꯑꯗꯨꯃꯥꯏꯅ ꯈꯟꯕꯗꯨꯅ ꯊꯕꯛ ꯈꯨꯗꯤꯡꯃꯛꯁꯦ꯫ ꯑꯥ ꯄꯩꯅꯅꯦ ꯊꯕꯛꯅꯦ꯫
ꯑꯗꯨ ꯑꯣꯏꯔꯁꯨ ꯂꯩꯗꯅ
ꯃꯤꯅ ꯇꯧꯅꯤꯡ ꯁꯨ ꯇꯧꯕ ꯐꯪꯗꯕ ꯊꯕꯛ ꯁꯨ
ꯍꯣꯏ ꯆꯨꯝꯃꯤꯀꯣ ꯗ ꯍꯥꯏꯔꯗꯤ
ꯎꯝ꯫
ꯅꯪꯅ ꯇꯧꯕ ꯑꯌꯥꯕ ꯊꯕꯛ ꯅꯠꯇꯦꯕ꯫
ꯑꯩꯅ ꯇꯧꯅꯤꯡꯉꯦꯅ ꯑꯩꯅ ꯉꯝꯗꯕ ꯄꯣꯠꯇꯣ ꯌꯥꯗꯕ ꯄꯣꯠꯇꯣ ꯀꯃꯥꯏꯅ ꯇꯧꯒꯅꯤ꯫ ꯇꯧꯅꯤꯡꯉꯁꯨ ꯌꯥꯗꯦꯕ ꯑꯗꯨꯅ ꯅꯪ ꯅꯪꯗꯤ ꯇꯧꯕ ꯐꯪꯕꯗꯣ ꯌꯥꯝ ꯐꯔꯕꯅꯦ꯫
ꯏꯁꯣꯔꯅ ꯆꯥꯟꯕꯤꯕꯅꯦ ꯈꯟꯒꯗꯕꯅꯦꯀꯣ꯫
ꯍꯣꯏ ꯈꯟꯕꯗꯣ ꯀꯟꯅ ꯁꯨꯑꯣ꯫ ꯃꯍꯩ ꯆꯥꯅꯤꯉꯥꯏ꯫ ꯇꯣꯛꯑꯣ
ꯎꯝ ꯑꯗꯨ ꯌꯥꯎꯔꯗꯤ ꯑꯩ ꯅꯣꯛꯅꯤꯡꯈ꯭ꯔꯦꯗ꯫
ꯃꯤꯅ ꯁꯨꯃꯥꯏꯅ ꯌꯥꯝꯅ ꯀꯩꯅꯣ ꯇꯧꯔꯒ ꯉꯥꯡꯕꯗꯣ ꯑꯗꯨꯗꯨ ꯅꯪꯅ ꯅꯣꯛꯄ ꯍꯥꯏꯕꯁꯤꯗꯤ ꯐꯠꯇꯦ꯫
ꯐꯠꯇꯕ꯭ꯔꯥ ꯄꯥꯞ ꯆꯦꯟꯕ꯭ꯔꯥ꯫
ꯎꯝ ꯑꯗꯨꯃꯛꯁꯨ ꯍꯥꯏꯃꯟꯕ ꯊꯣꯛꯀꯅꯤ꯫
ꯑꯠꯗꯣ ꯉꯁꯤ ꯏꯔꯥꯏꯅꯤꯀꯣ꯫ ꯑꯁ ꯅꯣꯡꯃꯥꯏꯖꯤꯡꯁꯦ ꯑꯃꯨꯛ ꯀꯨꯏꯗ꯭ꯔꯦꯅꯦ ꯍꯌꯦꯡ ꯍꯪꯆꯤꯠ ꯈꯛ ꯉꯥꯏꯔꯦꯅꯦ꯫
ꯃꯇꯝ ꯂꯥꯛꯄꯖꯦ ꯌꯥꯝ ꯊꯨꯏꯀꯣ꯫
ꯎꯝ ꯌꯥꯝ ꯊꯨꯔꯦ ꯂꯥꯛꯄ ꯈꯪꯍꯧ ꯍꯧꯗꯦ ꯑꯗꯨꯒꯤꯅꯦ ꯉꯥꯏꯍꯥꯛ ꯂꯩꯔꯒ ꯌꯥꯝ ꯊꯨꯅ ꯁ ꯁꯥꯔꯤ ꯂꯥꯛꯏꯗꯣ꯫
ꯍꯣꯏ ꯎꯝ ꯑꯁꯤꯁꯨ ꯑꯩꯈꯣꯏ ꯑꯩꯈꯣꯏꯒꯤ ꯂꯥꯏꯕꯛꯇ ꯇꯝꯕꯅꯤꯗꯀꯣ꯫
ꯎꯝ꯫
ꯑꯩꯈꯣꯏꯅ ꯌꯨꯝ ꯄꯥꯟꯅꯤꯡꯉꯦ ꯍꯥꯏꯅ ꯍꯦꯛ ꯄꯥꯟꯕ ꯌꯥꯕ ꯅꯠꯇꯦꯕ꯫
ꯎꯝ꯫
ꯄꯨꯝꯅꯃꯛꯁꯦ ꯏꯁꯣꯔ ꯈꯨꯠꯇ ꯂꯩꯌꯦ
ꯃꯤ ꯈꯨꯠꯇꯁꯨ ꯂꯩꯕ ꯂꯩꯌꯦꯕ ꯋꯥꯥꯗ ꯃꯤ ꯁꯇ ꯃ ꯃꯤꯁꯦ ꯈꯨꯠꯇ ꯂꯩꯕꯁꯨ ꯂꯩꯌꯦꯕꯀꯣ
ꯎꯝ
ꯃꯤꯗꯨꯅ ꯌꯥꯗ꯭ꯔꯒꯗꯤ ꯎꯄꯥꯏ ꯂꯩꯇꯕꯀꯣ
ꯏꯪꯂꯤꯁꯦ ꯀꯩꯅꯣꯝ ꯍꯥꯏꯅꯤꯡꯕ ꯃꯥꯜꯂꯤꯗ
ꯑꯩ ꯑꯗꯨꯝꯕ ꯀꯔꯤ ꯀꯣꯆꯤ ꯀꯔꯥ ꯇꯧꯕ ꯅꯠꯇꯦ ꯑꯩ ꯑꯁꯦꯡ ꯑꯁꯦꯡꯕꯗꯣ ꯍꯥꯏꯔꯕꯅꯦ ꯑꯩꯀꯣ
ꯎꯝ
ꯅꯨꯄꯥꯥꯟ ꯌꯥꯝ ꯊꯣꯛꯅꯤꯡꯉꯦ ꯊꯣꯛꯈꯤꯒꯦ
ꯈꯪꯕ ꯉꯝꯗ꯭ꯔꯕꯣ
ꯇꯄꯦꯀꯣ
ꯍꯣꯏ ꯍꯣꯏ ꯐꯔꯦ ꯐꯔꯦ ꯅꯪ ꯊꯝꯃꯣ ꯍꯣꯏ ꯍꯣꯏ ꯍꯣꯏ ꯍꯣꯏ ꯍꯣꯏ